ꯍꯜꯂꯣ
ꯑꯩꯅ ꯁꯨꯝ ꯋꯥ ꯑ ꯍꯥ ꯑꯥꯎ ꯍꯋꯥꯏꯖꯥꯔ
ꯍꯋꯥꯢꯖꯥꯔ ꯅꯠꯇꯤꯌꯦ ꯑꯩ
ꯁꯣꯔꯤ ꯉꯥ ꯄꯨꯛꯀꯪꯕꯤ ꯑꯣ ꯑꯥ ꯍꯣꯏ ꯍꯣꯏ ꯄꯨꯛꯀꯪꯕꯤ ꯃꯔꯛꯇ ꯈ꯭ꯋꯥꯏꯗꯩ ꯐꯖꯕꯗꯣ ꯀꯤꯂꯣ ꯀꯤꯂꯣ ꯈꯔ ꯌꯥꯝꯅ ꯇꯥꯕꯗꯣ
ꯑꯍꯣ ꯑꯣ ꯑꯣ ꯅꯪꯔꯣ
ꯑꯩ ꯑꯩꯗꯤ ꯉꯥꯍꯩꯅꯦ ꯌꯥꯝ ꯌꯥꯝ ꯍꯩꯕ ꯉꯥꯗꯣ ꯑꯍꯩ ꯉꯥꯍꯩ ꯌꯥꯝ ꯍꯩꯕ
ꯑꯩ ꯌꯣꯡꯆꯥꯛ ꯌꯥꯝ ꯆꯥꯅꯤꯡꯉꯤꯗ
ꯌꯦꯁ
ꯉꯥꯍꯩꯕꯨ ꯌꯣꯡꯆꯥꯛ ꯆꯥꯕ꯭ꯔꯣ
ꯑꯣ ꯑꯈꯣꯏ ꯉꯥꯍꯩ ꯑꯈꯣꯏ ꯚꯔꯥꯒꯤ ꯉꯥꯍꯩ ꯑꯈꯣꯏ ꯂꯩꯀꯥꯏꯗꯗꯤꯀꯣ ꯌꯣꯡ ꯆꯥꯛꯁꯤꯡꯁꯨ ꯌꯥꯝ ꯆꯥꯏꯌꯦ ꯑꯈꯣꯏ ꯃꯌꯥꯝꯗꯣ ꯅꯨꯡꯊꯤꯟꯗ
ꯑꯣꯍꯣ ꯅꯥꯍꯩ ꯃꯌꯥꯝꯖꯦ ꯁꯤꯡꯕꯨꯗꯤ ꯁꯤꯡꯉꯤꯍꯦ
ꯑꯧ ꯁꯤꯡꯕꯅꯦ ꯎꯝ ꯍꯥꯏꯗꯤ ꯉꯥ ꯄꯨꯛꯀꯪꯕꯤ ꯁꯤꯡꯗꯤ ꯂꯩ
ꯅꯪꯒꯤ ꯑ ꯀꯣꯏꯒꯨꯝꯕ ꯂꯩꯗꯅꯥ ꯑꯗꯨꯗꯣ ꯑꯗꯨꯗꯤ ꯑ ꯌꯣꯡꯆꯥꯛ ꯈꯦꯠ ꯈꯦꯠꯅꯤꯡꯉꯥꯏꯔꯣ ꯑꯗꯣ
ꯑꯥ ꯑꯥ ꯑꯗꯨꯅ ꯈꯣꯛ ꯑꯥ ꯑꯗꯨꯅ ꯈꯦꯠꯂ ꯈꯦꯠꯂꯒ ꯑꯈꯣꯏ ꯎꯝ ꯌꯣꯡꯆꯥꯛ ꯆꯥꯏ ꯍꯥꯏ
ꯑꯣ ꯅꯣꯏ ꯊꯤꯅꯝ ꯅꯝꯃꯤ ꯌꯥꯝ ꯅꯝꯊꯤꯔꯝꯅꯤ
ꯑꯩꯈꯣꯏ ꯑꯗꯨꯒꯨꯝꯕꯗꯣ ꯈꯔ ꯅꯨꯡꯉꯥꯏꯇꯦꯗ ꯍꯥꯏꯕꯗ ꯌꯥꯝ ꯔꯤꯖꯦꯛꯇꯦꯠ ꯑꯣꯏꯕ ꯐꯤꯂꯤꯡ ꯂꯥꯛꯄ ꯀꯣ
ꯍꯣꯏ ꯍꯣꯏ ꯑꯥꯎ ꯑꯥꯎ ꯐꯔꯦ ꯐꯔꯦ ꯑꯗꯨꯗꯤ
ꯄꯨꯛꯀꯪꯕꯤꯁꯤꯡꯁꯦ ꯈꯔꯪ ꯄꯨꯛ ꯄꯨꯛꯀꯪꯕꯒꯤ ꯐꯤꯒꯔ ꯇꯥꯅꯕ ꯍꯥꯏꯅ ꯃꯣꯏꯗꯤ ꯂꯩꯕꯥꯛ ꯆꯥꯎ ꯍꯥꯏꯌꯦ
ꯑꯣꯍꯣ ꯂꯩꯕꯥꯛ ꯆꯥꯕ꯭ꯔꯥ ꯂꯩꯕꯥꯛꯗꯨꯁꯨ ꯐ꯭ꯔꯦꯁ ꯂꯩꯕꯥꯛ ꯂꯩꯕꯥꯛ ꯍꯥꯏꯕꯁꯦ ꯌꯥꯝꯅ ꯐꯕ ꯌꯥꯝꯅ ꯀ꯭ꯋꯥꯂꯤꯇꯤ ꯂꯩꯕ
ꯐ꯭ꯔꯦꯁ ꯂꯩꯕꯥꯛꯀ ꯏꯁꯇꯦꯜ ꯂꯩꯕꯥꯛꯀꯁꯤ ꯀꯩ ꯈꯦꯅꯒꯦ ꯑꯝꯇ ꯍꯥꯏꯕꯤꯔꯛꯎꯕ
ꯐ꯭ꯔꯦꯁ ꯂꯩꯕ ꯍꯥꯏꯕꯁꯦ ꯑꯩꯈꯣꯏ ꯑꯩꯒꯤꯗꯤ ꯏꯁꯄꯦꯁꯦꯜꯗ ꯂꯩꯌꯦꯕ ꯂꯩꯕꯥꯛꯇꯣ ꯂꯩꯕꯥꯛ ꯑꯁꯤ ꯅꯠꯇꯦꯕ ꯑꯃ ꯆꯤꯟꯖꯥꯛ ꯃꯅꯥ ꯃꯄꯤꯅꯦꯕ ꯂꯩꯕꯥꯛ ꯑꯃ ꯂꯩ ꯍꯥꯏꯕꯁꯦ
ꯑꯗꯨꯒꯤꯀꯣ ꯌꯣ ꯑꯗꯨꯒ ꯇꯥꯟꯗꯒꯤꯀꯣ ꯆꯦꯟꯕꯅꯦꯕ ꯀꯣ ꯑꯗꯣ ꯌꯥꯝꯅ ꯑꯣꯔꯒꯥꯅꯤꯛ ꯑꯣꯏꯕ ꯃꯥꯅ ꯊꯥꯕꯅꯦ ꯍꯥꯏꯌꯦ ꯑꯗꯨꯗꯣ ꯑ ꯖꯤ ꯀꯌꯥ ꯀꯌꯥꯗꯣ ꯄꯤꯕꯗꯣ ꯀꯥꯎꯈ꯭ꯔꯦꯅꯦ ꯑꯗꯣ ꯑꯃ ꯂꯩꯕꯥꯛꯇꯨꯗꯤ ꯅꯣꯏ ꯎ ꯀꯩꯅꯣ ꯁ꯭ꯋꯤꯝꯃꯤꯡ ꯇꯧꯔꯒ ꯇꯧꯕꯗꯣ ꯅꯣꯏ ꯅꯣꯏ ꯑꯗꯨ ꯆꯥꯕ꯭ꯔꯣ
ꯑꯩꯈꯣꯏꯗꯤ ꯑꯗꯨ ꯆꯥꯗꯦ ꯑꯩꯈꯣꯏ ꯎꯝ ꯑꯩꯈꯣꯏꯗꯤ ꯂꯩꯕꯥꯛ ꯑꯩꯈꯣꯏꯗꯤ ꯂꯩꯕꯥꯛꯁꯦ ꯈꯔ ꯄꯥꯝ ꯗꯦ ꯑꯩꯈꯣꯏꯗꯤ ꯌꯣꯡꯆꯥꯛꯀꯨꯝꯕ ꯑꯗꯩ ꯉꯥ ꯀꯩꯒꯨꯝꯕ ꯀꯣ ꯑꯣꯔꯒꯅꯤꯛ ꯑꯣꯔꯒꯥꯅꯤꯛ ꯑꯣꯏꯕ ꯐ꯭ꯔꯦꯁ ꯑꯣꯏꯕ ꯉꯥ ꯁ꯭ꯋꯤꯝꯃꯤꯡ ꯇꯧꯔꯒ ꯂꯩꯕ ꯉꯥꯁꯤꯡꯗꯣ ꯑꯗꯨ ꯑꯗꯨꯝ ꯗꯥꯏꯔꯦꯛ ꯈꯨꯗꯛ ꯈꯨꯗꯛꯇ ꯍꯦꯛ ꯍꯧꯖꯤꯛ ꯍꯧꯖꯤꯛ ꯐꯥꯔꯒ ꯑꯗꯨꯝ ꯆꯥꯏꯌꯦꯕ ꯑꯩꯈꯣꯏꯗꯤ ꯂꯩꯕꯥꯛꯀꯨꯝꯕꯁꯤꯗꯤ ꯑꯣꯔꯒꯥꯅꯤꯛ ꯂꯩꯕꯥꯛ
ꯑꯣꯟ
ꯂꯩꯕꯥꯛꯁꯦ ꯅꯣꯟ ꯑꯣꯔꯒꯥꯅꯤꯛ ꯑꯥꯔꯇꯤꯐꯤꯁꯦꯜꯁꯨ ꯂꯩꯗꯣ ꯑꯩ ꯉꯁꯤꯅ ꯑꯍꯥꯟꯕꯅꯦ ꯈꯪꯉꯤꯁꯦ ꯑꯩꯗꯤ ꯂꯩꯕꯥꯛ ꯂꯩꯕꯥꯛ ꯈꯨꯗꯤꯡꯃꯛ ꯑꯣꯔꯒꯥꯅꯤꯛ ꯑꯣꯏꯕ꯭ꯔꯥꯅ ꯈꯟꯕ
ꯂꯩꯕꯥꯛ ꯑꯃ ꯅꯣꯏꯒꯤꯁꯦ ꯅꯝꯊꯤ ꯅꯝꯊꯤꯕ ꯆꯥꯕ ꯃꯥꯜꯂꯦ ꯑꯁ ꯑꯁ ꯅꯨꯡꯉꯥꯏꯇꯦ ꯑꯩꯈꯣꯏ ꯑꯗꯨꯗ ꯁꯣꯛꯁ ꯂꯩꯌꯦꯕ ꯃꯣꯖꯥ ꯂꯩꯑ ꯃꯣꯖꯥ ꯃꯌꯥꯝ ꯑꯗꯣ ꯁꯨꯝ ꯆꯨꯝꯃꯒꯀꯣ ꯑ ꯄꯨꯔꯛꯀꯦꯀꯣ ꯅꯣꯏꯗ
ꯅꯣꯏ ꯎ ꯑ ꯑꯩꯈꯣꯏꯗꯤ ꯁꯣꯛꯁꯇꯤ ꯆꯥꯗꯦ ꯑꯩꯈꯣꯏ ꯁꯣꯛꯁ ꯀꯨꯝꯕ ꯑꯣꯔꯒꯥꯅꯤꯛ ꯑꯣꯏꯗꯕ ꯄꯣꯠ ꯆꯥ
ꯁꯣꯛꯁ ꯍꯥꯏꯕꯁꯤ ꯅꯪ ꯈꯪꯗ꯭ꯔꯕ꯭ꯔꯣ ꯑꯣꯔꯒꯥꯅꯤꯛꯅꯦ ꯁꯣꯛꯁꯁꯨ ꯄꯇꯥꯟꯗꯒꯤ ꯆꯦꯟꯕꯅꯦ ꯑꯁ
ꯑꯣ ꯑꯣꯔꯒꯥꯟꯗꯒꯤ ꯆꯦꯟꯕꯅꯦ
ꯍꯣꯏ
ꯑꯣ ꯑꯩꯗꯤ ꯎꯝ ꯌꯥ ꯌꯥꯔꯅꯤ ꯁꯣꯛꯁ ꯑꯣꯔꯒꯔꯅꯤꯛ ꯁꯣꯛꯁ ꯒꯨꯝꯕꯁꯨ ꯑꯩ ꯍꯥꯏꯗꯤ ꯑꯩꯗꯤ ꯅꯦꯆꯔꯦꯜ ꯑꯣꯏꯕ ꯅꯠ ꯇꯗꯤ ꯆꯥꯗꯦꯕ ꯅꯪ ꯑꯣꯔꯒꯥꯅꯤꯛ ꯑꯣꯔꯒꯥꯅꯤꯛ ꯑꯣꯏꯕ ꯑꯣꯏꯗꯕꯗꯨꯗꯤ ꯈꯪꯗ꯭ꯔꯦꯀꯣ ꯑꯗꯣ ꯅꯦꯆꯔꯦꯜ ꯑꯣꯏꯕ ꯍꯥꯏꯗꯤ ꯑꯈꯣꯏꯒꯤ ꯄ꯭ꯔꯚꯨ ꯖꯤꯁꯨꯅ ꯁꯥꯔꯛꯄ ꯄꯣꯠ ꯅꯠ ꯑꯩ ꯆꯥꯗꯦꯕ
ꯅꯣꯏ ꯌꯥꯝ ꯅꯨꯡꯉꯥꯏꯇꯦꯗ ꯅꯣꯏ ꯐꯥꯎ ꯄ꯭ꯔꯚꯨ ꯖꯤꯁꯨ ꯑꯣ ꯃꯥꯢ ꯒꯣꯠ ꯌꯥꯝ ꯂꯤꯡꯕ ꯉꯥꯅꯤꯗ ꯅꯪꯗꯤ
ꯑ ꯑꯩꯗꯤ ꯈꯔ ꯑꯈꯣꯏ ꯎꯝ ꯑꯈꯣꯏ ꯆꯔ꯭ꯁꯀꯁꯨ ꯂꯩꯌꯦ ꯑꯈꯣꯏꯒꯤ ꯁꯟꯗꯦ ꯁꯟꯗꯦ ꯑꯈꯣꯏ ꯆꯔ꯭ꯁꯀꯁꯨ ꯀꯥꯏ ꯑꯗꯒꯤ ꯑꯥ ꯃꯌꯥꯝ
ꯄꯨꯟꯗꯨꯒ ꯐꯝꯃꯒ ꯏꯁꯩ ꯁꯛꯇꯧꯕꯗꯣ
ꯎꯝ ꯎꯝ ꯎꯝ ꯑꯍꯦ ꯄ꯭ꯔꯚꯨ ꯑ ꯏꯁꯩ ꯁꯛꯑꯦ ꯏꯁꯩ ꯁꯛꯄ ꯍꯥꯏꯁꯦ ꯑꯧ ꯏꯁꯤ ꯏꯁꯤꯡ ꯃꯅꯨꯡꯗ ꯁꯛꯄꯅꯤꯅ ꯃꯈꯣꯟꯗꯤ ꯕ꯭ꯂꯨ ꯕ꯭ꯂꯨ ꯕ꯭ꯂꯨ ꯕ꯭ꯂꯨ ꯕ꯭ꯂꯨ ꯑꯣꯏꯅꯗꯤ ꯊꯣꯛꯑꯦꯕꯀꯣ ꯑꯗꯣ ꯑꯈꯣꯏꯗꯤ ꯒ꯭ꯌꯥꯟ ꯇꯥꯔ ꯑꯈꯣꯏꯒꯤ ꯃꯔꯣꯟ ꯑꯣꯏꯕꯅꯤꯅꯥ ꯁꯤꯗꯤ ꯁꯨꯝ ꯅꯪ ꯑꯝ ꯃꯩꯇꯩꯔꯣꯟ ꯒꯁꯤꯗꯤ ꯅꯪ ꯒ꯭ꯌꯥꯟ ꯇꯥꯅꯕ ꯍꯥꯏꯅ ꯑꯩꯅ ꯑꯈꯣꯏ ꯑꯗꯨꯝ ꯀ꯭ꯂꯥꯁꯇꯁꯨ ꯀꯣ ꯃꯩꯇꯩꯔꯣꯟ ꯏꯪꯂꯤꯁ ꯍꯤꯟꯗꯤ ꯑꯈꯣꯏ ꯇꯝꯅꯤꯡ ꯇꯝꯅꯤꯡꯕ ꯃꯔꯣꯟ ꯑꯗꯨꯝ ꯇꯝꯃꯦꯕ ꯖꯞ ꯄꯥꯟ ꯃꯔꯣꯟꯒꯨꯝꯕꯀꯨꯀꯣ ꯎꯝ
ꯑ ꯒ꯭ꯂꯥꯁ ꯀꯥꯞꯁꯨ ꯐ꯭ꯔꯤꯗ ꯀ꯭ꯂꯥꯁ ꯇꯝꯕ ꯌꯥꯕ꯭ꯔꯣ ꯑꯈꯣꯢꯒꯤ ꯁꯔꯚꯦꯟꯠ ꯃꯌꯥꯝ ꯂꯩꯌꯦꯕꯀꯣ
ꯑꯥ ꯑꯥ ꯑꯥ
ꯑꯈꯣꯏꯒꯤꯗ ꯑꯥ ꯀꯣꯆꯤꯡꯒꯤꯅ ꯁꯤꯟ ꯇꯧꯔꯁꯤꯔꯥꯅ ꯈꯟꯕ ꯑꯗꯣ
ꯃꯣꯏꯗꯣ ꯇꯝꯕ ꯂꯥꯛꯄꯕꯨꯗꯤ ꯌꯥꯏ ꯑꯗꯣ ꯑ ꯉꯥꯍꯩ ꯃꯆꯥ ꯃꯆꯥ ꯁ ꯁꯤꯡꯗꯣ
ꯑꯁ ꯅꯣꯏꯗꯤ ꯃꯤ ꯃꯣꯠꯄꯅꯤꯅ ꯑꯁ ꯑꯈꯣꯏꯒꯤ ꯃꯤꯁꯤ ꯑꯈꯣꯏ ꯃꯤꯁꯤꯡꯒꯤꯁꯤ ꯑꯥ ꯈꯔꯕꯨꯗꯤ ꯍꯥꯔꯝ ꯇꯧꯗꯧ ꯃꯥꯜꯂꯤ ꯏꯟꯚꯥꯏꯔꯣꯟꯃꯦꯟꯗꯣ ꯃꯤ ꯍꯥꯏꯕꯁꯤ ꯥ ꯒ꯭ꯂꯥꯁ ꯀꯞꯆꯤꯡꯗꯣ ꯈ ꯑꯁ ꯅꯪꯁꯨ ꯅꯦꯠꯋꯥꯛꯇꯣ
ꯀꯤ ꯃꯤꯒꯤ ꯀꯩꯅꯣꯗ ꯆꯜꯂꯕ꯭ꯔꯣ ꯃꯣꯏꯕꯣ ꯑꯩꯗꯤ ꯉꯥꯒꯤ ꯒ꯭ꯔꯨꯞꯇ ꯆꯟꯕ꯭ꯔꯥꯢꯅ ꯈꯟꯕ
ꯃꯤꯒꯤ ꯒ꯭ꯔꯨꯞꯇ ꯆꯟꯒ꯭ꯔꯦ ꯃꯣꯏ ꯃꯣꯢꯗꯣ ꯒ꯭ꯔꯥꯁ ꯑ ꯒ꯭ꯔꯥꯁꯀꯥꯞꯅ ꯑꯥ ꯂꯦꯝꯕꯣꯔꯒꯤꯅꯤ ꯑꯃ ꯎꯝ ꯑ ꯑꯅꯧꯕ ꯀꯩꯅꯣ ꯑꯥ ꯁꯦꯝꯇꯣꯛꯏ ꯍꯥꯏꯕꯗꯣ ꯅꯪ ꯈꯪꯗ꯭ꯔꯕꯣ
ꯒ꯭ꯔꯥꯁ ꯀꯥꯞꯅꯅꯦ ꯁꯦꯝꯗꯣꯛꯄꯗꯣ ꯂꯦꯝꯕꯣꯔꯒꯤꯅꯤꯗꯣ
ꯑꯁ ꯒ꯭ꯂꯥꯁ ꯀꯥꯞꯅ ꯅꯠꯇꯦꯗ ꯅꯣꯏꯁꯨ ꯄꯥꯎꯗꯣ ꯂꯥꯜꯂꯦꯗ ꯑ ꯉꯥꯍꯩꯅꯅꯤ ꯃꯣꯏꯗꯤ ꯌꯥꯝ ꯍꯩꯕꯅꯤꯅ ꯉꯥ ꯑꯍꯩꯕꯅꯤꯅ ꯍꯩ ꯑꯍꯩ ꯑꯍꯩꯕ
ꯍꯥꯟꯕꯗꯣ ꯗꯨꯕ꯭ꯂꯤꯀꯦꯠ ꯍꯨꯔꯥꯟꯕꯗꯣ ꯑꯁ ꯅꯨꯡꯉꯥꯏꯇꯦ ꯑꯗꯨꯗꯣ ꯑꯩ ꯑꯗꯨ ꯄꯥꯎ ꯇꯥꯔꯒꯀꯣ ꯍꯣꯏ ꯍꯣꯏ ꯐꯔꯦ ꯐꯔꯦ ꯑꯗꯨ ꯑꯣꯏꯔꯁꯅꯨ ꯑꯖꯨ ꯑꯈꯣꯏ ꯕꯤ ꯑꯦꯝ ꯗꯕꯂꯨ ꯇꯧꯖꯔꯁ
ꯑ ꯑꯃꯨꯛ ꯇꯧꯔꯦꯕ ꯑ ꯕꯤ ꯑꯦꯝ ꯗꯕꯂ꯭ꯌꯨꯗꯤ ꯖꯔꯃꯟ ꯅꯤꯔꯣꯝꯗꯩ ꯂꯥꯛꯄ ꯅꯠꯇ꯭ꯔꯣ ꯖꯤ ꯇꯤ ꯑꯥꯔꯁ ꯀꯣ ꯖꯤ ꯇꯤ ꯑꯥꯔ ꯕꯤ ꯑꯦꯝ ꯗꯕ꯭ꯂꯤꯎ ꯗꯤ ꯖꯔꯃꯅꯤꯗꯁꯨ ꯑꯒ꯭ꯔꯥꯁ ꯀꯥꯞꯐꯤ ꯖꯔꯃꯅꯤꯗꯁꯨ ꯁꯨ ꯂꯩꯕ꯭ꯔꯥ ꯑꯁ
ꯑꯩꯈꯣꯏ ꯍꯧꯖꯤꯛ ꯂꯩꯔꯤꯁꯦ ꯖꯔꯃꯅꯤꯗꯅꯦ
ꯑꯣ ꯑꯣ ꯑꯣ ꯅꯪ ꯖꯔꯃꯟ ꯃꯔꯣꯟ ꯈꯪꯉꯝꯒꯅꯤ ꯖꯔꯃꯟ ꯃꯔꯣꯟ ꯈꯔ ꯂꯣꯜꯂꯛꯎꯗꯅ
ꯑꯣ ꯍꯣꯏ ꯂꯣꯜꯂꯛꯀꯦ ꯂꯣꯜꯂꯛꯀꯦ
ꯑ
ꯍꯧꯖꯤꯛꯄꯨꯗꯤꯀꯣ ꯑꯩꯗꯣ ꯈꯤꯇꯪ ꯀꯩꯅꯣ ꯇꯧꯋꯦꯕ ꯑꯗꯣ ꯑꯩ ꯂꯣꯟꯕ ꯌꯥꯔꯦ ꯍꯥꯏꯕ ꯕꯗꯤ ꯑꯣ ꯑꯩꯒꯤ ꯂꯩꯗꯣ ꯍꯧꯖꯤꯛ ꯑ ꯃꯩꯇꯩꯔꯣꯟ ꯑꯣꯏꯅ ꯉꯥꯡꯅꯤꯡ
ꯑꯣ ꯅꯪ ꯁꯋ꯭ꯥꯏꯅ ꯑ ꯃꯔꯣꯟ ꯃꯔꯣꯟꯖꯦ ꯂꯣꯜꯂꯝꯗꯥꯏꯗ ꯂꯩꯖꯦ ꯂꯧ ꯊꯣꯛ ꯂꯧꯊꯣꯛꯑꯒ ꯃꯔꯣꯟ ꯃꯔꯣꯟꯒꯤ ꯂꯩꯗꯣ ꯑꯣꯏꯅ ꯑꯦꯇꯦꯁ ꯇꯧꯔꯒ ꯂꯣꯟꯕ ꯍꯥꯏꯇꯥꯔꯦꯀꯣ ꯑꯗꯨꯃꯥꯏ ꯇꯧꯕ꯭ꯔꯥ
ꯑꯍ ꯅꯠꯇꯦ ꯅꯠꯇꯦ ꯑꯗꯨꯃꯥꯏꯅ ꯇꯧꯕ ꯅꯠꯇꯦ ꯑꯩꯗꯣ ꯂꯣꯟꯅꯤꯡꯗꯕ ꯍꯥꯏꯕ ꯇꯥꯔꯦ ꯍꯧꯖꯤꯛꯀꯣ ꯌꯥꯝꯅ ꯇꯟꯕ
ꯑꯣ ꯅꯪ ꯍꯧꯖꯤꯛꯇꯪꯗꯤ ꯂꯣꯟꯒꯦꯗꯤ ꯍꯥꯏꯔꯝꯃꯒ ꯑꯣ
ꯑꯣ ꯑꯩꯗꯣ ꯃꯥꯏ ꯑꯩꯒꯤ ꯑꯥꯏ ꯆꯦꯟꯖ ꯃꯥꯏ ꯃꯥꯏꯟ ꯍꯥꯍꯥ
ꯑꯣ ꯍꯥꯏꯗꯤ ꯎꯝ ꯍꯥꯏꯗꯤ ꯑ ꯀꯃꯥꯏ ꯍꯥꯏꯗꯣꯏꯅꯣ ꯑꯩꯁꯤꯕꯣ ꯑꯧ ꯍꯥꯏꯗꯤ ꯀꯣꯛ ꯃꯅꯨꯡꯗ ꯌꯥꯎꯕ ꯕ꯭ꯔꯦꯟꯗꯣ
ꯑꯥ
ꯎꯝ ꯑꯗꯨꯗꯣ ꯎꯝ ꯈꯤꯇꯪ ꯇꯞꯄ꯭ꯔꯥ
ꯑꯣ ꯅꯪꯒꯤ ꯑꯣ
ꯑꯈꯣꯏ ꯉꯥꯍꯩꯒꯤꯗꯤ ꯌꯥꯝ ꯊꯨꯏꯌꯦꯕ ꯑꯗꯨꯅ ꯉꯥꯍꯩꯒꯤꯗꯤ ꯌꯥꯝ ꯊꯨꯕꯅꯤꯅ ꯑꯩꯈꯣꯏꯗꯤ ꯍꯣꯏ ꯍꯥꯏꯒꯦ ꯍꯥꯏꯔꯒ ꯃꯊꯪꯗ ꯑꯗꯨꯝ ꯍꯥꯏꯔꯛꯄꯅꯦꯕ ꯑꯗ ꯁꯨꯝ ꯑꯩ ꯑꯍꯥꯝ ꯕꯅꯦꯕ ꯒ꯭ꯔꯥꯁ ꯀꯥꯞꯀ ꯋꯥꯔꯤ ꯁꯥꯟꯅꯩ
ꯑꯩꯁꯨ ꯑꯍꯥꯟꯕꯅꯦ ꯉꯥꯍꯩꯒ ꯋꯥꯔꯤ ꯁꯥꯟꯅꯕꯁꯦ
ꯑꯣ ꯑ ꯍꯣꯏ ꯍꯥꯏꯒꯦ ꯍꯥꯏꯔꯒ ꯎꯝ ꯍꯥꯏꯔꯒ ꯑꯩꯗꯣ ꯃꯥꯏꯟ ꯆꯦꯟꯖ ꯇꯧꯕꯗꯣ ꯀꯥꯟꯗꯒ ꯑꯗꯨꯝ ꯇꯧꯔꯛꯄ ꯑꯩꯅ ꯍꯥꯏꯇꯪ ꯈꯤꯇꯪ ꯁ꯭ꯂꯣ ꯑꯣꯏꯕꯗꯧ ꯇꯧꯕ꯭ꯔꯥ ꯍꯥꯏꯅ ꯈꯟꯕ
ꯑꯣ ꯑꯩꯗꯣ ꯑꯗꯨꯃꯥꯏ ꯈꯜꯂꯝꯕꯅꯦꯕ ꯉꯥꯍꯩ ꯁꯦ ꯌꯥꯝ ꯁꯤꯡꯕ꯭ꯔꯥꯅ ꯈꯟꯕꯅꯦꯕ ꯑꯗꯣ ꯈꯔꯕꯨꯗꯤ ꯄꯪꯉꯒ ꯂꯩꯔꯝꯃꯦ ꯒ꯭ꯌꯥꯟ ꯃꯥꯟꯒ ꯑꯝꯇ ꯇꯥꯗꯦ
ꯑꯣ ꯑ ꯑꯣ ꯅꯪ ꯒ꯭ꯌꯥꯟ ꯇꯥꯗꯕꯒꯤ ꯑꯩꯁꯦ ꯄꯪꯉꯦꯕ
ꯒ꯭ꯌꯥꯟ ꯇꯥꯗꯕ ꯃꯤꯗꯨꯅ ꯄꯪꯕ ꯑꯣꯏꯕꯅꯤꯀꯣ ꯑ ꯒ꯭ꯔꯥꯁ ꯀꯥꯞ
ꯉꯥꯍꯩ ꯑꯩꯅ ꯍꯥꯏꯕꯗꯨꯗꯤ ꯅꯠꯇꯦ ꯒ꯭ꯔꯥꯁ ꯉꯥꯍꯩꯁꯦ ꯌꯥꯝꯅ ꯍꯩꯒꯗ꯭ꯔꯥꯅ ꯈꯜꯂꯝꯕꯅꯦꯕ ꯑꯗꯣ ꯄꯪꯉꯦ ꯍꯥꯏꯕ
ꯑꯣ ꯑꯣ ꯑꯣ ꯑꯣ ꯑꯣ ꯌꯥꯏ ꯑꯗꯨꯗꯤ ꯑꯄꯪꯕ ꯍꯥꯏꯕꯁꯤꯗꯤꯀꯣ ꯎꯝ ꯑꯄꯪꯕ ꯑꯁꯤꯡꯕ ꯍꯥꯏꯕꯁꯤꯗꯤ ꯏꯁ ꯏꯟ ꯗꯥ ꯑꯥꯏꯁ ꯑꯣꯐ ꯗꯥ ꯕꯤꯍꯣꯜꯗꯔ ꯍꯥꯏꯕꯗꯣ ꯍꯥꯏꯗꯤ ꯌꯦꯡꯉꯤ ꯕ ꯃꯤꯗꯨꯒꯤ ꯃꯃꯤꯠꯇ ꯂꯩ ꯃꯅꯨꯡꯗ ꯂꯩꯔꯦ ꯍꯥꯏꯕꯗꯣ
ꯎꯝ ꯎꯝ ꯎꯝ
ꯑꯗꯨ ꯑꯗꯨꯅꯥꯏꯅꯅꯦ ꯑꯗꯨꯝ ꯈꯜꯂꯁꯦ ꯄꯪꯉꯤ ꯁꯤꯡꯉꯤ ꯍꯥꯏꯕꯁꯦ ꯏꯁꯥ ꯅꯁꯥꯒꯤ ꯃꯣꯠꯀꯤ ꯃꯇꯨꯡ ꯏꯟꯅꯀꯣ ꯑ ꯑꯩꯅꯁꯨ ꯑꯩꯅꯁꯨ ꯒ꯭ꯔꯥꯁ ꯀꯥꯞ ꯁꯣꯝꯁꯦ ꯌꯥꯝꯅ ꯄꯪꯉꯦꯅ ꯈꯟꯖꯩꯌꯦꯕ
ꯎꯝ ꯑꯁ ꯅꯣꯏ ꯔꯣꯝ ꯒꯤ ꯒ꯭ꯂꯥꯁ ꯀꯞꯇꯣ ꯄꯪꯕ ꯃꯥꯜꯂꯦꯀꯣ ꯑꯩꯈꯣꯏꯒꯤꯗꯤ ꯑꯩꯒ ꯆꯤꯡꯉ ꯍꯥꯏꯔꯗꯤ ꯑꯩꯁꯤꯗꯤ ꯌꯥꯝꯅ ꯋꯥꯡꯈ꯭ꯔꯕꯅꯦ ꯀꯣꯛꯇꯣ
ꯑꯣ ꯑꯩꯈꯣꯏꯔꯣꯝꯗꯗꯤ ꯒ꯭ꯔꯥꯁ ꯀꯥꯞ ꯐꯪꯗꯦ ꯑꯩꯈꯣꯏꯔꯣꯝꯗꯗꯤ ꯉꯥꯍꯩ ꯑꯩꯈꯣꯏꯗꯤ ꯉꯥꯍꯩꯒꯤ ꯖꯥꯠ ꯃꯔꯛꯇ ꯒꯤꯅꯤꯅ ꯉꯥꯍꯩ ꯈꯛꯇꯪ ꯂꯩꯌꯦ ꯒ꯭ꯔꯥꯁ ꯀꯥꯞ ꯂꯩꯇꯦ ꯑꯩꯈꯣꯏ ꯃꯔꯛꯇ ꯉꯥꯍꯩ ꯑꯗꯨꯅ ꯑꯩꯈꯣꯏ ꯔꯣꯝꯒꯤ ꯒ꯭ꯔꯥꯁ ꯀꯥꯞ ꯍꯥꯏꯕꯗꯤ ꯂꯩꯗꯤ ꯂꯩꯖꯗꯦꯕ ꯑꯗꯣ ꯅꯪꯗꯣ ꯈꯤꯇꯪꯗꯤ ꯄꯪꯕꯅꯤꯅ ꯅꯪ ꯒ꯭ꯌꯥꯟ ꯇꯥꯔꯝꯗꯕꯕꯨꯗꯤ ꯌꯥꯔꯝꯒꯅꯤꯀꯣ
ꯑꯦ ꯀꯔꯤꯅꯣ ꯅꯪ ꯉꯥꯡꯉꯤꯗꯣ ꯍꯧꯖꯤꯛ ꯑꯩꯈꯣꯏꯒꯤ ꯃꯤ ꯊꯥꯔꯛꯎꯔꯥ
ꯑꯩ ꯑ ꯑꯃ ꯑꯃꯒꯅ ꯑꯃꯨꯛ ꯑꯃꯒ ꯑꯃꯨꯛ ꯍꯥꯏꯗꯤ ꯒ꯭ꯔꯥꯁ ꯀꯥꯞꯁꯤꯗꯤ ꯉꯥꯅꯤ ꯃꯤꯅꯦꯅ ꯈꯟꯕꯤꯔꯨꯅꯣꯕ ꯃꯤ ꯊꯣꯂꯛꯄ ꯌꯥꯔꯣꯢ ꯉꯥ
ꯑꯩꯈꯣꯏꯒꯤ ꯃꯤ ꯍꯥꯏꯕꯅꯤꯗꯅ
ꯑꯩꯈꯣꯏꯒꯤ ꯉꯥ ꯊꯣꯛꯂꯛꯎꯔꯥ ꯍꯥꯏꯒꯗꯕꯅꯤꯅꯦ
ꯑꯍꯍ
ꯁꯤꯗꯣꯔꯦꯗ ꯀꯔꯤꯅꯣ
꯭ꯒꯂꯥꯁ ꯀꯥꯞ ꯎꯝ ꯑꯣ ꯃꯥꯏ ꯒꯣꯗ
ꯑꯣ ꯃꯥꯏ ꯒꯣꯗ ꯑꯣ ꯃ ꯁꯣꯝꯗꯤ ꯀꯔꯤ ꯒꯣꯠꯄꯨ ꯅꯤꯡꯕꯤ ꯕꯒꯦ ꯑꯩꯈꯣꯏꯗꯤ ꯉꯍꯩꯖꯤꯁꯨ ꯄ꯭ꯔꯚꯨ ꯉꯥꯍꯩꯖꯤꯁꯨ ꯑꯣꯏꯅ ꯅꯤꯡꯖꯩ
ꯑꯈꯣꯏꯒꯤꯅ ꯒ꯭ꯂꯥꯁ ꯀꯥꯞ ꯖꯤꯁꯨ ꯅꯤꯡꯖꯩꯑꯦ
꯭ꯒꯔꯥꯁ ꯀꯥꯞ ꯖꯤꯁꯨ ꯑꯣ ꯑꯣ ꯍꯅ ꯑꯗꯣ ꯎꯝ ꯌꯥꯝꯗꯤ ꯅꯨꯡꯉꯥꯏꯔꯦ ꯑꯩꯈꯣꯏ ꯁꯣꯝꯒꯤ ꯑ ꯀꯩ ꯍꯥꯏꯅꯤ ꯑꯥ ꯒ꯭ꯔꯥꯁ ꯀꯥꯞ ꯏꯇꯥꯎ ꯍꯥꯏꯇꯥꯔꯦ
ꯏꯇꯥꯎ ꯄꯨꯛꯐꯠꯇꯕꯤꯅꯦ ꯒ꯭ꯔꯥꯁ ꯀꯥꯞ ꯐꯤꯒꯔ ꯇꯥꯕꯤ ꯐꯖꯕꯤꯅꯦ
ꯅꯪ ꯀꯥꯎꯔ ꯃꯥꯜꯂꯦ ꯉꯁꯥꯏ ꯑꯩꯅ ꯑꯍꯥꯟ ꯑꯍꯥꯟꯕꯗ ꯍꯥꯏꯔꯤꯕꯅꯦꯕ ꯑꯗꯨ ꯅꯪ ꯀꯥꯎꯈ꯭ꯔ ꯃꯥꯜꯂꯦ
ꯃꯥꯜꯂꯦ ꯑꯝ
ꯍꯥꯢꯗꯤ ꯅꯪ ꯈꯔ ꯄꯪ ꯕꯅꯤꯅꯀꯣ
ꯑꯩꯈꯣꯏ ꯉꯥ ꯆꯥ ꯀꯤꯗꯤ ꯎ ꯏꯇꯥꯎꯁꯦ ꯐꯤꯒꯔ ꯑꯗꯨꯝ ꯃꯌꯥꯝꯅꯀꯣ ꯐꯖꯩ ꯍꯥꯏꯔꯝꯒꯅꯤ ꯍꯥꯏꯗꯤ ꯀꯤꯂꯣ ꯌꯥꯡꯈꯩꯃꯨꯛꯀꯗꯤ ꯇꯥꯔꯝꯃꯅꯤꯗꯅꯀꯣ ꯁꯣꯝꯁꯦ ꯑꯗꯨꯅ ꯀꯤꯂꯣ ꯌꯥꯝꯃꯤꯈꯩ ꯑꯩꯈꯣꯏꯒꯤꯗꯤ ꯐꯤꯒꯔ ꯐꯖꯗꯣꯏꯅꯤꯗꯅ ꯉꯥ ꯖꯥꯠꯀꯤꯗꯤ
ꯍꯜꯂꯣ
ꯍꯜꯂꯣ
ꯅꯣꯏꯒꯤꯗꯣ ꯑ ꯅꯥꯏꯟꯇꯤ ꯄ꯭ꯂꯥꯁ ꯍꯥꯏꯕ ꯅꯠꯇ꯭ꯔꯣ ꯑꯣ ꯑꯩꯈꯣꯏꯗꯤ ꯐꯤꯞꯇꯤ ꯑꯣꯏꯖꯔꯁꯨ ꯑꯗꯨꯝ ꯐꯤꯒꯔ ꯆꯥꯏ
ꯑꯣ ꯐꯤꯐꯇꯤ ꯑꯣꯏꯖꯔꯁꯨ ꯑꯗꯣ ꯐꯤ ꯑꯗꯣ ꯒ꯭ꯔꯥꯁ ꯀꯥꯞ ꯃꯔꯛꯇꯗꯤ ꯍꯥꯏꯗꯤ ꯐꯤꯐꯇꯤ ꯀꯤꯂꯣꯒ ꯂꯨꯝꯕ ꯒ꯭ꯔꯥꯁ ꯀꯥꯞ ꯀꯥꯞ ꯁꯤꯗꯤ ꯍꯥꯏꯗꯤ ꯃꯌꯥꯝꯅ ꯐꯥꯢꯐ ꯀꯤꯂꯣꯖ ꯂꯨꯝꯅꯕꯅꯤꯅꯀꯣ ꯅꯪꯅ ꯐꯤꯐꯇꯤꯒ ꯂꯨꯝꯃꯛꯄꯗꯨꯗꯤ ꯅꯪꯅ ꯍꯥꯏꯗꯤ ꯈ꯭ꯋꯥꯏꯗꯒꯤ ꯐꯖꯕ ꯄꯨꯈ꯭ꯔꯤꯗꯨꯒꯤ ꯑꯣꯔꯒꯥꯅꯤꯛ ꯂꯩꯕꯥꯛ ꯃꯌꯥꯝꯗꯣ ꯄꯨꯈ꯭ꯔꯤꯒꯤ ꯑꯣꯔꯒꯥꯅꯤꯛ ꯂꯩꯕꯥꯝ ꯃꯌꯥꯝꯗꯣ ꯅꯪꯅ ꯂꯣꯏ ꯆꯥꯔꯝꯗꯧ ꯃꯥꯜꯂꯦ
ꯂꯣꯏꯅ ꯆꯥꯊꯣꯛꯈ꯭ꯔꯦ ꯑꯩꯅꯥ
ꯑ ꯎꯝ ꯑꯗꯨꯒꯤꯅꯦ ꯐꯤꯒꯔ
ꯅꯣꯏꯒꯤꯗꯣ ꯅꯥꯏꯟꯇꯤ ꯄ꯭ꯂꯥꯁꯅꯦꯅꯥ ꯑꯗꯨ ꯀꯃꯥꯏ ꯀꯃꯥꯏ ꯀꯃꯥꯢ ꯇꯧꯔꯤꯅꯣ ꯑꯗꯣ
ꯇꯥꯕ꯭ꯔꯥ ꯉꯁꯤ ꯄꯨꯡꯗꯣ ꯑꯝꯇ ꯌꯦꯡꯉꯨꯅꯦ ꯑꯥ ꯑꯗꯣ ꯑꯩ ꯌꯥꯝꯗꯤ ꯅꯨꯡ ꯉꯥꯏꯔꯤ ꯋꯥꯔꯤꯁꯦ ꯑꯗꯣ ꯑꯩ ꯐꯣꯟ ꯑꯝ ꯂꯥꯛꯑꯦ ꯑꯩ ꯊꯝꯃꯒꯦ ꯑꯃꯨꯛ ꯇꯧꯔꯛꯀꯦꯀꯣ
ꯍꯣꯏ ꯍꯣꯏ ꯐꯥꯅꯤ ꯐꯥꯅꯤ ꯑꯗꯨꯗꯤ
ꯇ꯭ꯋꯦꯜꯚ ꯑꯋꯥꯔꯁ ꯍꯦꯟꯅꯒ ꯇꯧꯕ ꯌꯥꯔꯦ ꯑꯈꯣꯏ ꯁꯨꯝ ꯑ